ꯍꯦꯜꯂꯣ
ꯇꯥꯕ꯭ꯔꯨ
ꯇꯌꯦꯌꯦ ꯆꯞ ꯆꯥꯔꯕ꯭ꯔꯣ
ꯆꯥꯗ꯭ꯔꯤꯩ ꯅꯟꯗꯤ
ꯆꯥꯛ ꯆꯥꯔꯕꯣ
ꯑ ꯆꯥꯛ ꯆꯥꯛ ꯆꯥꯗꯦ ꯍꯧꯖꯤꯛ ꯅꯟꯗꯦ
ꯑꯩꯗꯤ ꯆꯥꯗ꯭ꯔꯤꯌꯦ
ꯑꯣ ꯑꯩꯁꯨ ꯆꯥꯗ꯭ꯔꯤꯌꯦ
ꯀꯩ ꯌꯦꯟꯁꯥꯡ ꯊꯣꯡꯒꯦ
ꯍꯔꯨꯝꯕ ꯃꯥ ꯂꯩ
ꯀꯥꯡꯁꯣꯏꯅꯤꯀꯣ ꯏꯔꯣꯝꯕ ꯅꯠꯇꯦꯀꯣ
ꯑꯣ ꯀꯦꯟꯁꯣꯏꯔ
ꯀꯥꯡꯁꯣꯏꯅꯦ
ꯑꯣ ꯑꯣ ꯑꯩꯗꯤ ꯌꯦꯟꯗꯦ ꯌꯦꯟꯗꯦ ꯑꯩ ꯀꯔꯤ ꯆꯠꯅꯤ ꯔꯤꯒꯤ ꯆꯪ ꯃꯤ
ꯊꯥꯡꯖꯤꯡ ꯃꯦꯠꯄꯒꯅꯦ
ꯑꯩ ꯎꯔꯦ ꯑꯗꯨ ꯍꯤꯟ ꯆꯪꯗꯤ ꯎꯗꯦ ꯍꯣꯏ
ꯀꯥꯡꯁꯣꯏꯗꯣ ꯌꯥꯝ ꯍꯥꯎꯕꯅꯦ
ꯑꯣ ꯑꯗꯨꯒ ꯀꯥꯡꯁꯣꯏꯗꯤ ꯍꯥꯎꯕ꯭ꯔꯣ
ꯀꯥꯡꯁꯣꯏꯗꯤ ꯍꯥꯎꯋꯦ ꯃꯌꯥꯝ ꯍꯥꯎꯋꯦ ꯇꯣꯃꯦꯇꯣꯁꯨ ꯌꯥꯎꯔꯦ
ꯊꯣꯃꯦ ꯇꯣꯠꯁꯨ ꯌꯥꯎꯔꯦ
ꯎꯝ ꯑꯗꯨꯆꯗ ꯍꯥꯎꯔꯦ
ꯅꯪ ꯅꯪ ꯍꯧꯖꯤꯛ ꯀꯩꯗꯣꯔꯤꯅꯣ
ꯏꯛ ꯐꯃꯨꯡꯗ ꯇꯨꯝꯃꯤꯌꯦ
ꯑꯣ ꯋꯥꯔꯤꯕ꯭ꯔꯣ
ꯋꯥꯔꯦ ꯅꯪꯗꯤ ꯋꯥꯗꯕ꯭ꯔꯣ
ꯋꯥꯔꯦ ꯑꯗꯨ ꯑ ꯅꯪ ꯀꯃ꯭ꯌꯨꯅꯤꯇꯤꯒꯤ ꯂꯣꯏꯔꯕꯣ
ꯂꯣꯏꯔꯦ
ꯀꯃꯨꯅꯤꯇꯤ ꯂꯣꯏꯔꯦ
ꯇ꯭ꯔꯤ
ꯒ꯭ꯔꯨꯞꯇ ꯊꯝꯈ꯭ꯔꯦꯀꯣ ꯑꯩꯈꯣꯏ ꯀꯦꯞꯇꯦꯟꯅ
ꯑꯥ ꯊꯝꯈ꯭ꯔꯦ
ꯎꯕ꯭ꯔ ꯅꯡ
ꯎ
ꯍꯣꯏ ꯑꯗꯨ ꯏꯁꯜꯂꯣ ꯀꯣ
ꯍꯣꯏ ꯏꯁꯟꯒꯦ ꯑꯈꯣꯏꯒꯤ ꯔꯨꯝꯗ ꯃꯦꯝ ꯆꯪꯉꯛꯑꯦꯀꯣ
ꯑꯣ ꯍꯣꯏ ꯍꯣꯏ ꯀꯥꯏꯗꯦ ꯀꯥꯏꯗꯦ ꯫
ꯑꯗꯨꯒ ꯆꯠꯈ꯭ꯔꯦ
ꯑꯣ ꯃꯥꯅ ꯄꯩꯁꯥ ꯕꯣꯔꯣꯛ ꯋꯥꯏꯑꯦꯀꯣ ꯑꯗꯨꯅꯦ ꯀꯩꯌꯥ ꯁꯨꯔꯦ ꯀꯩꯌꯥ ꯀꯩꯌꯥ ꯁꯨꯔꯦ ꯑꯗꯣ ꯈꯨꯏꯔꯨꯝꯗꯁꯨ ꯆꯪꯉꯦ ꯑꯗꯨ
ꯑꯣ ꯑꯗꯨ ꯑꯩꯈꯣꯏꯗꯁꯨ ꯑꯗꯨ ꯍꯪꯉꯦ ꯆꯤꯇ꯭ꯔꯗꯁꯨ ꯍꯪꯉꯦ
ꯆꯨꯝꯃꯦ ꯀꯩ ꯁꯨꯔꯦ ꯀꯩ ꯁꯨꯔꯦ ꯑꯩꯗꯤ ꯀꯥꯎꯈ꯭ꯔꯦ
ꯅꯪꯉꯣꯟꯗꯒꯤꯁꯨ ꯕꯣꯔꯣ ꯇꯧꯕ꯭ꯔꯣ
ꯅ ꯅꯠꯇꯦ ꯑꯩꯉꯣꯟꯗꯗꯤ ꯇꯧꯗꯦ ꯑꯗꯨꯗꯤ ꯑꯩꯈꯣꯏꯒꯤ ꯔꯨꯝ ꯗꯗꯤ ꯃꯤ ꯃꯤ ꯑꯍꯨꯝꯒꯤ ꯂꯧꯈ꯭ꯔꯦ ꯃꯥꯅ ꯑꯗꯨ ꯑꯩꯈꯣꯏꯒꯤ ꯗꯤꯚꯣꯁꯟ ꯒ꯭ꯔꯨꯞꯒꯤꯗꯤ ꯂꯧꯈ꯭ꯔꯦ
ꯑꯥ
ꯑꯗꯨ ꯑꯦꯁ ꯑꯦꯟꯅꯦ ꯒ꯭ꯔꯨꯞꯒꯤꯁꯨ ꯂꯧꯈ꯭ꯔꯦ
ꯁꯟꯗꯦ ꯅꯨꯃꯤꯠꯇꯗꯤ ꯆꯔꯆꯇ ꯆꯠꯁꯦꯀꯣ
ꯍꯣꯏ ꯆꯠꯁꯦ ꯅꯪ ꯆꯛꯅꯤꯡꯕ꯭ꯔꯣ
ꯇꯣꯏꯅꯦ
ꯆꯠꯁꯦ ꯑꯗꯨ ꯅꯡ ꯗ꯭ꯔꯦꯁꯗꯤ ꯀꯔꯤ ꯋꯦ ꯇꯧꯒꯦ
ꯑꯩꯗꯤ ꯐꯅꯦꯛ ꯋꯦꯌꯔ ꯇꯧꯒꯅꯤ ꯃꯔꯁꯤꯒꯤ ꯌꯦꯂꯣ ꯐꯅꯦꯛꯇꯣ
ꯑꯣ ꯇ꯭ꯔꯦꯗꯤꯁꯅꯦꯜꯒꯤ
ꯑꯗꯨꯗꯣ ꯋꯦꯌꯔ ꯇꯧꯒꯅꯤ
ꯑꯣ ꯑꯣ ꯍꯣꯏ ꯅꯡꯉꯣꯟꯗ ꯃꯦꯆꯤꯟ ꯇꯧꯋꯦꯀꯣ
ꯇꯧꯋꯦ ꯑꯗꯨꯒ ꯑꯗꯨꯒ ꯆꯠꯁꯦꯀꯣ ꯃꯣꯔꯅꯤꯡꯗ
ꯍꯣꯏ ꯍꯣꯏ ꯆꯠꯁꯦ ꯑꯗꯣ ꯅꯪ ꯁꯔꯠꯇꯤ ꯀꯔꯤ ꯀꯔꯤ ꯃꯆꯨ ꯋꯦꯔ ꯇꯧꯒꯦ
ꯑꯩ ꯁꯔꯠꯇꯤ ꯌꯦꯜꯂꯣ ꯐꯅꯦꯛꯇꯤ ꯋꯥꯏꯠ ꯋꯥꯏꯠ ꯐꯖꯒꯗ꯭ꯔꯣ
ꯋꯥꯏꯠ ꯑꯗꯨꯗꯤ ꯋꯥꯏꯠ ꯑꯣꯏꯔꯗꯤ ꯕ꯭ꯂꯦꯛ ꯑꯣꯏꯔꯗꯤ ꯌꯥꯏꯌꯦ
ꯋꯥꯏꯠ ꯑꯣꯏꯔꯗꯤ ꯃꯦꯠꯆꯤꯡ ꯇꯧꯗꯧ ꯃꯥꯜꯂꯦ ꯀꯣ
ꯍꯣꯏ ꯍꯣꯏ ꯑꯗꯨ ꯁꯨꯁꯇꯤ
ꯁ꯭ꯨꯋꯁꯇꯤ ꯍꯤꯜꯁ ꯑꯩꯅ ꯀꯦꯄꯤꯡꯗ ꯋꯦꯔ ꯇꯧꯕ ꯒ꯭ꯂꯤꯇꯔ ꯌꯥꯎꯕ ꯍꯤꯜꯁꯇꯣ
ꯑꯣ ꯒ꯭ꯂꯤꯇꯔꯁ ꯑꯣ
ꯑ ꯑꯗꯨ ꯑꯗꯨ ꯋꯦꯌꯔ ꯇꯧꯒꯦ
ꯑꯣ ꯍꯣꯏ ꯍꯣꯏ ꯃꯦꯆꯤꯟ ꯑꯣꯏꯦ
ꯎꯝ
ꯃꯦꯆꯤꯟ ꯑꯣꯏꯕꯅꯤ ꯑꯗꯨ ꯑꯩꯗꯤ ꯑꯩꯗꯤ ꯑ ꯈꯟꯗꯦ ꯏꯁꯀꯔꯠꯒꯨꯝꯕ ꯁꯀꯦ ꯁꯀꯦ
ꯑ ꯇꯨꯁꯨ ꯍꯥꯏ ꯀꯣ
ꯎꯝ ꯑꯗꯨ ꯑꯩꯗꯤ ꯐꯣꯔꯃꯦꯜ ꯄꯦꯟ ꯁꯦꯠꯅꯤꯅꯦ ꯑꯗꯨꯗꯤ ꯑꯩꯒꯤ ꯐꯣꯔꯃꯦꯜ ꯄꯦꯟꯗꯤ ꯑꯃ ꯂꯥꯛꯏꯀꯣ ꯕ꯭ꯂꯦꯛ ꯀꯂꯔ
ꯎꯝ
ꯑꯗꯨ ꯑꯩꯗꯤ ꯍꯤꯜꯗꯤ ꯇꯜꯂꯦ
ꯅꯪꯗꯤ ꯍꯤꯜ ꯍꯥꯞꯄ ꯐꯖꯗꯦ ꯅꯪꯗꯤ ꯁꯤꯝꯄꯜ ꯑꯣꯏꯕꯗꯣ ꯐꯖꯩꯀꯣ
ꯎꯝ ꯆꯗꯦ ꯑꯗꯨꯗꯤ ꯍꯥꯏꯗꯤ ꯍꯦꯜꯗꯤ ꯇꯥꯜꯂꯦꯀꯣ ꯇꯌꯥꯔꯠ ꯑꯣꯋꯦ ꯑꯗꯨꯅ ꯁꯦꯠꯅꯤꯡꯗꯦ ꯉꯁꯤ ꯅꯪ ꯂꯥꯏꯔꯤꯛ ꯏꯔꯒꯦ
ꯏꯔꯣꯏꯗ꯭ꯔꯣ
ꯍꯣꯏ ꯏꯔꯣꯏꯗ꯭ꯔꯣ ꯅꯪ
ꯏꯒꯅꯤꯌꯦ ꯃꯈꯥꯗ ꯃꯈꯥꯗ ꯀꯨꯝꯃꯒ ꯂꯥꯏꯔꯤꯛ ꯏꯒꯅꯤ
ꯍꯣꯏ ꯍꯣꯏ ꯑꯁꯨ ꯑꯕꯨꯁꯁꯨ ꯀ ꯀꯣꯔꯣ ꯀꯣ
ꯀꯧꯒꯦ ꯀꯃꯌꯨꯅꯤꯇꯤ ꯏꯒꯅꯤꯀꯣ ꯍꯌꯦꯡ ꯁꯝꯃꯤꯠ ꯇꯧ ꯍꯥꯏꯌꯦꯦ ꯃꯦꯝ ꯕꯁꯟꯇꯤꯅ
ꯑꯣ ꯍꯣꯏ ꯑꯗꯨꯗꯤ ꯄꯨꯡ ꯈꯔ ꯅꯥꯏꯈꯣ ꯑꯗꯨꯗꯤ ꯆꯠꯂꯁꯦꯀꯣ ꯍꯣꯏ ꯍꯣꯏ ꯅꯪ ꯏꯔꯨ ꯂꯣꯏꯔꯕꯣ
ꯏꯔꯨ ꯂꯨꯗ꯭ꯔꯤꯌꯦ ꯂꯨꯗꯣꯏꯅꯦ
ꯑꯩꯁꯨ ꯏꯔꯨꯗꯤ ꯂꯣꯏꯗ꯭ꯔꯦ ꯐꯨꯖꯤꯛ ꯕꯥꯊꯔꯨꯝꯗ ꯃꯤꯂꯌꯦ
ꯀꯅꯥ ꯀꯅꯥ ꯂꯩꯒꯦ
ꯑ ꯈꯗ ꯑꯣ ꯈꯟꯗꯦ ꯃꯅꯨꯡꯗ ꯆꯠꯈ꯭ꯔꯦ ꯑꯗꯨꯗꯤ ꯑꯩꯗꯤ ꯈꯟꯗꯦꯀꯣ ꯀꯅꯥ ꯅ ꯑꯦꯟꯇ꯭ꯔꯔ ꯇꯨꯋꯦ
ꯅꯪꯗꯤ ꯅꯪꯗꯤ ꯀ ꯀꯩ ꯏꯟꯁꯥꯡ ꯄꯥꯝꯒꯦ
ꯑꯦꯟꯁꯥꯡꯗꯤ ꯑꯩ ꯃꯅꯨꯡꯅꯨꯡꯁꯥ ꯄꯥꯝꯃꯦ
ꯁꯟꯒꯤ
ꯍꯣꯏ ꯅꯗꯤ
ꯑꯩꯁꯨ ꯑꯗꯨ ꯄꯥꯝꯃꯦ
ꯎꯝ ꯀꯣ ꯑꯩꯒꯤ ꯂꯦꯦꯛꯀꯤ ꯃꯅꯨꯡꯗ ꯍꯤꯜ ꯍꯤꯜꯗꯤꯀꯣ ꯍꯤꯜ ꯍꯣꯏ ꯌꯥꯝ ꯅꯥꯏ ꯌꯥꯝꯅ ꯍꯥꯥꯔꯗ ꯑꯣꯏꯋꯦ ꯀꯣ ꯇꯦꯟꯗꯔ ꯑꯣꯏꯋꯦ ꯍ
ꯑꯩꯒꯤ ꯁ꯭ꯀꯨꯜꯒꯤ ꯁꯨꯁꯇꯣ ꯑꯗꯨ ꯁ꯭ꯀꯨꯜꯒꯤ ꯁꯨꯁꯇꯣ ꯑꯗꯨꯗ ꯀꯩꯅꯣ ꯑꯗꯨꯝ ꯇꯣꯡꯉꯒ ꯂꯦꯞꯄꯒꯤ ꯑꯩꯗꯣ ꯋꯥꯔꯦ ꯗ꯭ꯌꯨꯇꯤꯗ ꯑꯗꯨꯝ ꯂꯦꯞꯄꯒꯤ ꯋꯥꯔꯦ
ꯍꯁꯨꯨ ꯂꯦꯇ ꯀꯣ ꯋꯥꯔꯦ
ꯑꯩꯗꯤ ꯁ꯭ꯀꯨꯜꯒꯤ ꯈꯣꯡꯎꯞꯇꯣ ꯇꯧꯅꯤꯡꯗꯦ
ꯑꯁꯨ ꯌꯨ
ꯍꯥꯏꯗꯤ ꯃꯦꯝ ꯂꯥꯛꯑꯀꯥꯟꯗ ꯆꯦꯟꯖ ꯇꯧꯅꯕ ꯀ꯭ꯔꯣꯛꯁ ꯄꯨꯔ ꯆꯠꯂꯁꯤꯔꯥ ꯈꯪꯗꯦ
ꯍꯣꯏ ꯑꯗꯨꯁꯨ ꯑꯗꯨ ꯑꯣꯖꯥꯁꯤꯡꯅ ꯎꯔꯦꯗꯤ ꯌꯥꯔꯦ
ꯑꯗꯨ ꯀꯩꯅꯣꯅꯦ ꯁꯤꯗꯒꯤ ꯈꯣꯡꯎꯞ ꯇꯣꯡꯉꯒ ꯆꯠꯂꯦꯗꯅ ꯍꯣꯁꯄꯤꯇꯥꯜꯗ
ꯍꯣꯏ
ꯑꯗꯨꯒ ꯑꯣꯖꯥ ꯆꯦꯛ ꯂꯥꯛꯄꯕꯨ ꯑꯗꯨꯝ ꯁꯨꯁꯇꯣ ꯋꯦꯔ ꯇꯧꯔꯅꯤꯅ ꯑꯗꯨꯗꯨꯒ ꯃꯣꯏ ꯇꯤꯆꯔ ꯆꯠꯈ꯭ꯔꯀꯥꯟꯗ ꯇꯤꯆꯔꯅ ꯆꯦꯛ ꯑꯣꯜꯔꯦꯗꯤ ꯆꯦꯛ ꯇꯧꯈ꯭ꯔꯀꯥꯟꯗ
ꯍꯣꯏ ꯍꯣꯏ ꯍꯣꯏ ꯍꯣꯏ ꯍꯣꯏ ꯑꯗꯨꯝ ꯐꯔꯦ
ꯑꯗꯨ ꯑꯗꯨ ꯌꯥꯏꯌꯦꯦ ꯀꯣ
ꯍꯣꯏ ꯍꯔ ꯑꯗꯨ ꯇꯧꯒꯦꯀꯣ
ꯇꯧꯁꯦ ꯑꯗꯨ ꯇꯧꯁꯦ ꯅꯠꯇꯗꯤꯀꯣ ꯈꯣꯡꯗꯣ ꯈꯣꯡꯗꯣ ꯌꯥꯝ ꯔꯦꯕ
ꯆꯨꯝꯃꯦ
ꯅꯪꯗꯤ ꯋꯥꯗꯕ꯭ꯔꯣ ꯅꯪꯗꯤ ꯉꯁꯥꯏ ꯅꯪꯅ ꯉꯁꯥꯏ ꯃꯥꯡꯕꯗꯣ ꯋꯥꯠ
ꯑꯩꯗꯤ ꯒꯥꯏꯅꯤꯗ ꯆꯠꯈ꯭ꯔꯦ
ꯉꯥꯏꯅꯤꯗ
ꯍꯣꯏ ꯒꯥꯏꯅꯦꯗ ꯑꯩꯒꯤ ꯃꯔꯨꯞꯁꯤꯡ ꯅꯥꯏꯌꯨꯀꯣ ꯑꯗꯨꯗꯤ ꯎ ꯎꯝ ꯆꯥꯈ꯭ꯔꯦ ꯑꯗꯨꯒꯅꯤꯗ
ꯀꯨ ꯁꯨꯅꯤꯅ ꯅꯪꯗꯣ ꯊꯤꯌꯦꯀꯣ ꯑꯃꯨꯛ ꯂꯥꯛꯑꯒ ꯍꯤꯖ ꯀꯩꯌꯦ ꯍꯤꯖ ꯀꯥꯏ ꯑꯗꯨꯝ
ꯍꯣꯏ ꯑꯩꯁꯨ ꯃꯥꯕꯨ ꯊꯤꯌꯦ ꯑꯗꯨꯗꯤ ꯑꯩꯗꯤ ꯎꯗꯦ ꯑꯗꯨ ꯀꯣꯜꯁꯨ ꯇꯧꯋꯦ ꯕ꯭ꯌꯨ ꯖꯤ ꯕ꯭ꯌꯨꯖꯤ ꯑꯣꯏꯔꯦ ꯍꯣꯏ
ꯑꯗꯨꯗꯨꯒ ꯅꯨꯕꯥꯅꯤ ꯊꯤꯅꯔꯒ ꯃꯥꯅꯁꯨ ꯅꯪ ꯐꯪꯗ꯭ꯔꯦ ꯅꯪꯅꯁꯨ ꯃꯥ ꯐꯪꯗ꯭ꯔꯦ
ꯍꯣꯏ ꯆꯨꯝꯃꯦ
ꯑꯗꯨꯒꯒ ꯁꯨꯇꯤ ꯊꯥꯔꯛꯑꯦ ꯌꯨꯝꯗ ꯍꯜꯂꯁꯦ ꯍꯥꯏꯔꯀꯥꯟꯗ ꯅꯣꯏꯕꯥꯅꯤꯃꯛ ꯑꯝꯇ ꯐꯪꯅꯗ꯭ꯔꯦ ꯑꯗꯨ ꯃꯥꯒꯤ ꯕꯦꯒꯛꯇꯣ ꯑꯩꯈꯣꯏꯅ ꯄꯨꯔꯒ ꯂꯥꯛꯑꯦ
ꯑꯣ ꯍꯣꯏ ꯒꯠꯆꯔꯤꯀꯣ
ꯎꯝ ꯌꯥꯝꯅ ꯊꯀꯥ ꯆꯦ ꯔꯦꯀꯣ
ꯅꯪꯗꯤ ꯍꯧꯖꯤꯛ ꯀꯩꯗꯧꯅꯣ
ꯍꯧꯖꯤꯛ ꯑꯩꯗꯤ ꯔꯨꯝꯗ ꯌꯥꯝꯅ ꯁꯥꯏ ꯀꯣ ꯑꯗꯨꯅꯦ ꯇꯦꯔꯦꯁꯇ ꯐ꯭ꯔꯦꯁ ꯑꯦꯌꯥꯔ
ꯇꯦꯔꯦꯁꯇ ꯅꯨꯡꯁꯤꯠ ꯅꯨꯡꯁꯤꯠ ꯁꯠꯄꯗꯣ
ꯎꯝ ꯍꯣꯏ ꯅꯨꯡꯁꯤꯁꯤꯕ ꯅꯨꯡꯉꯥꯏꯔꯦ
ꯑꯩꯁꯨ ꯉꯥꯏꯍꯥꯛ ꯂꯩꯔꯒ ꯊꯣꯛꯂꯛꯀꯦꯀꯣ
ꯍꯣꯏ ꯅꯪꯁꯨ ꯂꯥꯛꯑꯣ
ꯑꯣ ꯑꯩ ꯑꯩ ꯍꯧꯖꯤꯛꯇꯤ ꯋꯥꯔꯦ ꯑꯗꯨꯅ ꯇꯨꯝꯃꯤ ꯑꯗꯨꯅ ꯑꯩ ꯍꯣꯔꯦꯟ ꯉꯥꯏꯍꯥꯛ ꯂꯩꯔꯒ ꯊꯂꯛꯀꯦꯀꯣ
ꯍꯣꯏ ꯍꯣꯏ
ꯅꯣꯏꯒꯤ ꯔꯨꯝꯗꯤ ꯃꯤ ꯆꯥꯛ ꯆꯥꯈ꯭ꯔꯕ
ꯃꯤ ꯅꯠꯇ ꯆꯠꯇ꯭ꯔꯤ ꯑꯗꯨ ꯃꯤ ꯃꯤ ꯑꯃꯅ ꯆꯠꯆꯔꯦ ꯆꯁꯦ ꯑꯗꯨ ꯑꯗꯨꯃꯥꯏꯅ ꯀꯧꯋꯦ ꯑꯗꯨꯗꯤ ꯑꯩꯈꯣꯏ ꯂꯣꯏꯅꯃꯛ ꯕꯌꯨꯖꯤ ꯇꯧꯋꯦ ꯉꯁꯥꯏ ꯉꯁꯥꯏꯒꯤ ꯐꯣꯝꯗ
ꯑꯣ ꯃꯤ ꯑꯃꯅ ꯆꯥꯛ ꯆꯥꯔꯁꯦ ꯍꯥꯏꯔꯒ ꯃꯁꯥ ꯃꯁꯥ ꯐꯣꯟꯗ ꯂꯣꯏ ꯌꯦꯡ ꯂꯩꯕ꯭ꯔꯥ
ꯍꯣꯏ ꯑꯗꯨ
ꯃꯁꯤꯁꯤꯅ ꯃꯔꯁꯤꯅ ꯁ꯭ꯥꯏꯗ ꯆꯥꯛ ꯆꯥꯔꯁꯦ ꯍꯥꯏꯈꯤꯕꯅꯤꯀꯣ
ꯅꯇꯩ ꯀꯨꯁꯤꯅꯤꯅꯦ
ꯕꯔꯁꯤ ꯃꯥꯂꯦ
ꯑꯣ ꯈꯨꯁꯤꯅꯤꯅꯦ ꯑꯗꯨꯗ ꯃꯁꯤꯗꯤ ꯃꯥꯒꯤ ꯕꯣꯏ ꯐ꯭ꯔꯦꯟꯒꯤꯕꯨꯗꯤ ꯋꯥꯔꯤ ꯁꯥꯔꯦ
ꯃꯥꯒꯤ ꯃꯥꯒꯤ ꯅꯨꯄꯥꯒ
ꯃꯥꯒꯤ ꯅꯨꯄꯥꯒ ꯉꯅꯥꯎꯔꯦꯍꯦ ꯇꯨꯡꯁꯨ ꯇꯨꯝꯗ꯭ꯔꯦ ꯇꯨꯡ ꯇꯨꯡ ꯈꯟꯗꯦ ꯍꯥꯏꯗꯤ ꯍꯥꯏꯁꯨ ꯍꯥꯏꯅꯤꯡꯗꯦ ꯑꯩꯗꯤ ꯀꯤ ꯍꯥꯏꯕ ꯍꯥꯏꯅꯤꯡꯗ ꯑꯩ ꯀꯤ
ꯑ
ꯍꯥꯏꯕꯁꯨ ꯌꯥꯗꯦ ꯍꯥꯏ ꯍꯥꯏꯒꯨꯅꯨ ꯃꯁꯥꯏꯒꯤ ꯈꯨꯁꯤ ꯇꯧꯔꯣ
ꯍꯣꯏ ꯃꯥ
ꯍꯣꯏ ꯃꯥꯒꯤ ꯄꯥꯝꯕ꯭ꯔꯣꯗꯤ ꯇꯧꯔꯣ
ꯒꯤ ꯑꯄꯥꯝꯕꯗꯤ
ꯑꯄꯥꯝꯕꯗꯤ ꯇꯧꯔꯣ ꯀꯣ ꯆꯨꯝꯃꯦ ꯀꯣ
ꯆꯨꯝꯃꯦ ꯆꯨꯝꯃꯦ ꯆꯨꯝꯃꯦ ꯃꯥꯒꯤ ꯃꯉꯣꯟꯗ ꯑꯗꯨ ꯇꯧꯋꯣ ꯑꯗꯨꯨ ꯇꯧꯒꯅꯨ ꯍꯥꯏꯕ ꯌꯥꯗꯦ
ꯑ ꯍꯥꯏ ꯌꯥꯗꯦ ꯑꯗꯨꯗꯤ ꯀꯥꯏ ꯃꯥꯥꯟꯅ ꯑꯩꯈꯣꯏꯕꯨ ꯁꯥꯎꯕꯅꯦ
ꯁꯥꯎꯁ ꯁꯥꯎꯒꯅꯤ ꯁꯥꯎꯒꯅꯤ ꯅꯪꯉꯣꯟꯗ ꯅꯪꯉꯣꯟꯗ ꯐꯨꯖꯔꯛꯁꯅꯤꯀꯣ
ꯍꯣꯏ ꯑꯗꯨꯗꯤ ꯃꯥꯅ ꯑꯩꯗꯤ ꯀ ꯀꯣ ꯍꯥꯏꯅꯤꯡꯗꯦ ꯌꯥꯔꯦ
ꯗ ꯐꯨꯒꯦ ꯍꯥꯏꯖꯔꯛꯁꯅꯤꯀꯣ
ꯆꯃꯦ
ꯑꯁ ꯑꯩꯗꯤ ꯗ꯭ꯌꯨꯇꯤ ꯆꯠꯅꯤꯡꯗ꯭ꯔꯦꯀꯣ ꯋꯥꯔꯦ
ꯑꯥꯁꯨꯨꯞ ꯋꯥꯔꯦ ꯀꯔꯝ ꯀꯥꯟꯗ ꯂꯣꯏꯗꯣꯏꯅꯣ ꯑꯩꯈꯣꯏꯒꯤꯗꯨꯇꯗꯤ
ꯑ ꯇꯨ ꯃꯣꯔꯣ ꯑꯦꯛꯖꯥꯝꯅꯦ ꯍꯥꯏꯔꯀꯥꯟꯗꯣ ꯑꯗꯨꯗ
ꯑ ꯑ ꯁꯤꯗꯣꯔꯦ
ꯅꯤꯕꯤꯅꯣꯇꯅꯥ ꯍꯥꯏ
ꯑꯁ ꯀꯔꯤ ꯇꯨꯃꯣꯔꯣ ꯑꯦꯛꯖꯥꯝꯅꯦ ꯑꯗꯨ ꯑꯩꯈꯣꯏꯒꯤ ꯁ꯭ꯀꯨꯜ ꯑꯦꯛꯖꯥꯝꯔ ꯅꯠꯇ꯭ꯔꯗꯤ ꯑꯦꯝ ꯑꯦꯟꯁꯤ ꯒꯤꯔ ꯑꯩ ꯌꯥꯈꯔꯤꯅꯣ
ꯇꯨꯃꯣꯔꯣ ꯑꯦꯛꯖꯥꯝ ꯑꯦꯝ ꯑꯦꯟ ꯁꯤꯒꯤ ꯑꯦꯛꯖꯥꯝꯅꯦ ꯍꯥꯏꯔꯀꯥꯟꯗ ꯉꯁꯤ ꯇꯨꯗꯦꯗꯣ ꯗ꯭ꯌꯨꯇꯤ ꯏꯁꯇꯣꯞ ꯇꯧꯅꯤ ꯍꯥꯏꯌꯦ
ꯑꯩ ꯑꯩꯗꯤ ꯁ
ꯑꯗ ꯑꯩꯈꯣꯏꯅ ꯃꯦꯝ ꯑꯩꯈꯣꯏ ꯍꯥꯏꯃꯟꯈ꯭ꯔꯦ ꯑꯦꯁꯥꯏꯟꯃꯦꯟ ꯃꯌꯥꯝ ꯂꯩꯌꯦ ꯍꯥꯏꯌꯦ ꯑꯗꯨ ꯃꯌꯥꯝ ꯅꯠꯇꯦ ꯅꯣꯏꯒꯤꯗꯣ ꯈꯤꯇꯪꯈꯛꯅꯦ ꯅꯣꯏ ꯗꯌꯗꯤꯤ ꯑꯗꯨꯝ ꯆꯠꯀꯅꯤ ꯈꯥꯏ ꯍꯣꯏ
ꯍꯥꯏ ꯃꯥꯡꯈ꯭ꯔꯦ
ꯃꯤꯒꯤꯗꯤ ꯂꯣꯏ ꯂꯣꯏꯈ꯭ꯔꯦꯀꯣ
ꯍꯣꯏ ꯃꯤ ꯂꯣꯏꯅꯃꯗꯤ ꯂꯣꯏꯔꯦ ꯀꯔꯤ ꯑꯩꯈꯣꯏ ꯁ꯭ꯀꯨꯜ ꯈꯛꯇꯅꯦ
ꯍꯣꯏ ꯑꯩꯈꯣꯏ ꯁ꯭ꯀꯨꯜꯒꯤꯗꯤ ꯂꯣꯏꯗꯦꯀꯣ ꯑꯗꯨꯝ ꯆꯠꯍꯜꯂꯦ
ꯍꯣꯏ ꯑꯗꯨ ꯁꯝꯅꯤ